ꯍꯜꯂꯣ
ꯎꯝ
ꯇꯥꯕ꯭ꯔꯣ
ꯇꯥꯏꯌꯦ
ꯀꯩꯒꯤꯅꯣ ꯊꯦꯡꯅ ꯄꯥꯏꯈꯠꯄꯗꯣ
ꯍꯤ ꯍ ꯈꯪꯗꯕ ꯍꯥ ꯍꯥ ꯍꯥ ꯍꯥ
ꯍꯥꯏꯁ ꯑꯩꯗꯤ ꯄꯥꯈꯠꯂꯤꯕꯅꯤꯅꯦ
ꯃꯪꯉꯒ ꯂꯩꯕ ꯍ ꯍ
ꯑꯩꯒꯤ ꯋꯥꯈꯜ ꯈꯟꯕ ꯃꯥꯜꯂꯦꯕꯨ ꯎꯝ
ꯆꯂꯣꯋꯦ ꯍꯤꯟꯖꯥꯡ ꯍꯥꯎꯇꯕꯩꯅꯦ ꯍꯤ ꯍꯤ ꯍꯤ
ꯑꯌꯥ ꯏꯟꯖꯥꯡ ꯍꯥꯎꯇꯕꯩ ꯎꯡꯉꯤꯕ ꯅꯪꯗꯤ
ꯎꯝ
ꯀꯩ ꯀꯩ ꯍꯦꯟꯖꯥꯡꯅꯣꯕ
ꯁꯧꯒ꯭ꯔꯤ
ꯑꯁ ꯁꯧꯒ꯭ꯔꯤ ꯆꯥꯔꯗꯤ ꯁꯥꯎꯔꯝ ꯅꯪ ꯁꯥꯎꯔꯝꯃꯅꯤ
ꯍꯥ ꯍꯥ ꯁꯥꯎꯗꯦꯗ ꯁꯥꯎꯔꯗꯤ ꯀꯣꯟ ꯐꯦꯡꯉꯣꯏ
ꯑꯦ ꯅꯪ ꯀꯣꯟ ꯐꯦꯡꯕ꯭ꯔꯣ
ꯐꯦꯡꯗ꯭ꯔꯗꯤ ꯀꯩꯅꯣ ꯑꯩꯅ ꯐꯦꯡꯗ꯭ꯔꯗꯤ ꯀꯅꯥꯟ ꯐꯦꯡꯗꯣꯏꯅꯣ ꯃꯣꯏꯒꯤ ꯊꯥꯕꯛ ꯉꯁꯤ ꯈꯛ ꯅꯠꯇꯦ ꯅꯨꯡꯇꯤꯒꯤ ꯀꯣꯟ ꯐꯦꯡꯉꯦ ꯍꯝ
ꯍꯥꯏꯁ
ꯆꯥꯛ ꯊꯣꯡꯕꯗꯤ ꯃꯣꯏꯒꯤ ꯊꯕꯛ ꯇꯥꯔꯦ ꯑꯩꯒꯤꯅ ꯀꯣꯟ ꯐꯦꯡꯕ
ꯑꯁ ꯅꯣꯏ ꯏꯃꯨꯡꯗ ꯃꯤ ꯀꯌꯥꯅꯣꯕ
ꯑꯍꯨꯝ
ꯀꯩꯕꯣ
ꯅꯨꯄꯤ ꯃꯆꯥ ꯑꯉꯥꯡ ꯑꯉꯥꯡ ꯑꯃꯈꯛ ꯄꯣꯛꯄꯅꯤꯅ ꯃꯤ ꯆꯥꯗꯤ ꯃꯍꯥꯔꯥꯅꯤꯒꯤ ꯇꯞꯇ ꯊꯝꯃꯦꯀꯣ
ꯊꯝꯗꯦ
ꯊꯝꯕꯒꯤꯅꯤ ꯌꯥꯍꯧ ꯊꯦꯡꯉꯦ ꯑꯗꯨꯒ
ꯑꯗꯨꯗꯤ ꯃꯤ ꯂꯣꯏꯅꯃꯛ ꯌꯥꯎꯍꯧ ꯊꯦꯡꯉꯦ ꯀꯩꯅꯣ ꯄꯨꯡ ꯄꯨꯡ ꯃꯉꯥ ꯇꯔꯨꯛꯇ ꯍꯧꯒꯠꯂꯒ ꯀꯩꯇꯧꯗꯣꯏꯅꯣ
ꯑꯁ ꯉꯟꯇꯥ ꯍꯧꯒꯠꯂꯒ ꯁꯥꯖꯦꯟ ꯈꯔ ꯇꯧꯔꯒ ꯍꯥꯏꯕꯗꯤ ꯅꯨꯡꯁꯤꯠ ꯈꯔ ꯌꯥꯝ ꯁꯦꯡꯕ ꯅꯨꯡꯁꯤꯠꯇꯣ ꯑꯌꯨꯛꯇ ꯐꯪꯅꯦꯕ ꯀꯣ ꯑꯗꯨ
ꯅꯨꯡꯁꯤꯠ ꯑꯁꯦ ꯑꯗꯨꯗꯤ ꯅꯨꯡꯗꯥꯡꯗꯨꯁꯨ ꯅꯨꯡꯊꯤꯟ ꯐꯪꯉꯦꯗꯏ
ꯑꯦꯁ ꯀꯥꯏꯗꯩꯅꯣꯗ
ꯐꯪꯉꯦ ꯅꯪ ꯈꯪꯗꯦ ꯑꯩꯈꯣꯏ ꯈꯨꯟꯗꯗꯤ ꯐꯪꯉꯦ ꯍꯝ
ꯍꯥꯏꯁ ꯌꯥꯝꯅꯒ ꯀꯩꯅꯣ ꯇꯧꯌꯦꯅꯦ
ꯐꯪꯉꯤ ꯀꯩꯅꯣ
ꯎꯝ ꯐꯪꯉꯃꯅꯤ
ꯐꯪꯉꯤ ꯍꯣꯏ ꯇꯨꯝꯁꯤꯠ ꯐꯥꯗ꯭ꯔꯗꯤ ꯀꯔꯤ
ꯅꯪꯗꯤ ꯑꯩꯒꯤ ꯌꯦꯟꯁꯥꯡꯁꯨ ꯍꯪꯕꯤꯗꯦ ꯑꯩꯗꯤ ꯌꯦꯟꯁꯥ ꯆꯥꯏꯌꯦ
ꯏꯁ ꯌꯦꯟ ꯈꯛꯇ ꯍꯥꯏꯌꯣ ꯌꯦꯟꯁ ꯁꯥ ꯍꯥꯏꯔꯗꯤ ꯑꯩ ꯒ꯭ꯌꯥꯟ ꯇꯥꯕ ꯉꯝꯗꯦ ꯎꯝ ꯌꯦꯟ ꯈꯛ ꯇ ꯍꯥꯏꯌꯣ ꯑꯩ ꯒ꯭ꯌꯥꯟ ꯇꯥꯕ ꯉꯝꯗꯦ
ꯌꯦꯟ ꯍꯥꯏꯔꯗꯤ ꯍꯤꯡꯉꯤꯕ ꯄꯣꯠꯇꯨ ꯌꯦꯟꯅꯦ ꯑꯗꯣ ꯍꯥꯠꯂꯒ ꯆꯥꯔꯤ ꯌꯦꯟꯁ ꯑꯣꯜꯂꯤꯗꯨꯗꯤ ꯅꯪꯁꯨ ꯀꯔꯤꯔꯣ
ꯑꯗꯨ ꯑꯣꯏꯔꯁꯨ ꯌꯦꯟ ꯊꯣꯡꯕ ꯆꯥꯏ ꯍꯥꯏꯌꯣꯗꯅ
ꯌꯥꯏꯁ ꯑꯗꯣꯏꯗꯤ ꯁꯟꯁꯥ ꯆꯥꯏ ꯍꯥꯏꯕꯗꯣ ꯁꯟ ꯊꯣꯡꯕ ꯆꯥꯏ ꯍꯥꯏꯅꯤꯉꯥꯏ ꯑꯣꯏꯗꯕ
ꯅꯪ ꯋꯥ ꯌꯥꯝ ꯉꯥꯡꯉꯦ ꯆꯩ ꯆꯥꯒꯅꯤ
ꯑꯗꯨꯅꯦ ꯌꯦꯟ ꯊꯣꯡꯕꯗꯤ ꯌꯦꯟ ꯊꯣꯡꯕ ꯍꯥꯏ ꯍꯥꯏꯌꯨ ꯍꯥꯏꯗꯤ ꯁꯟ ꯍꯥꯏꯔꯗꯤ ꯁꯟ ꯊꯣꯡꯕ ꯆꯥꯏ ꯍꯥꯏꯗꯧꯕ ꯑꯩꯁ ꯏꯕꯦꯝꯃ ꯏꯕꯦꯝꯃ ꯅꯪ ꯉꯝꯖꯔꯣ
ꯉꯝꯖꯔꯒꯦ ꯆꯨꯝꯁꯨ ꯆꯨꯝꯃꯒꯦ
ꯑ
ꯑꯩꯅ ꯂꯣꯏꯅ ꯂꯧꯒꯅꯤ
ꯑꯩꯁ ꯂꯥꯟꯕꯁꯤꯁꯨ ꯂꯣꯏ ꯂꯧꯔꯣꯀꯣ ꯑꯗꯨꯗꯤ
ꯂꯧ ꯂꯣꯏꯅ ꯂꯧꯒꯅꯤ ꯗꯔꯀꯥꯔ ꯇꯥꯗꯦ
ꯌꯥꯏ ꯑꯗꯨ ꯅꯪ ꯌꯦꯟꯁꯥꯗ ꯀꯔꯝꯕ ꯈ꯭ꯋꯥꯏꯗꯒꯤ ꯆꯥꯅꯤꯡꯒꯦ
ꯑꯝ ꯃꯐꯩ
ꯑꯩꯁ ꯑꯗꯨ ꯅꯦꯕꯇꯨ ꯑꯉꯥꯡ ꯑꯃꯈꯛ ꯄꯣꯛꯄ ꯏꯃꯨꯡꯁꯤꯀꯣ ꯑꯗꯨꯝ ꯃꯐꯩ ꯍꯩꯛꯇ ꯆꯥꯅꯤꯡꯕꯅꯤꯅꯦ
ꯏꯁ ꯃꯐꯩ ꯑꯗꯨꯁꯨ ꯑꯅꯤ
ꯑꯅꯤ ꯌꯥꯔꯦ ꯊꯤꯕꯣꯡ ꯂꯥꯎꯃꯜꯂꯦ ꯑꯗꯨꯗꯤ
ꯅꯠꯇꯦ ꯉꯁꯤ ꯊꯣꯡꯉꯅꯤꯗꯅ ꯅꯨꯡꯗꯥꯡꯒꯤ ꯑꯃꯥ ꯑꯌꯨꯛꯀꯤ ꯑꯃꯥ
ꯍꯩꯃ ꯍꯩꯃ
ꯑꯩꯒꯤꯅꯦ ꯂꯣꯏꯅꯃꯛ
ꯎꯝ
ꯑꯗꯨꯒ ꯀꯂꯦꯖꯥꯁꯨ ꯆꯥꯕ ꯐꯪꯉꯦ
ꯃꯀꯟꯁꯨ
ꯃꯀꯟꯁꯨ ꯂꯣꯏꯅ ꯐꯪꯉꯦ
ꯑꯦ ꯑꯗꯨ ꯑꯣꯏꯔꯗꯤ ꯑꯩꯗꯤ ꯑꯦꯝꯅ ꯍꯧꯕ ꯂꯣꯏ ꯆꯥꯈꯤꯅꯤ ꯑꯗꯨꯗꯤ ꯃꯀꯟ ꯃꯐꯩꯒꯟ ꯎꯝ ꯑꯗꯨ ꯅꯪꯁꯦ ꯆꯥꯕꯗꯤ ꯉꯝꯃꯣꯏꯕ ꯑꯗꯨ ꯄꯥꯝꯕꯗꯤ ꯗꯃꯥ ꯄꯥꯝꯕꯀꯣ
ꯇꯪꯈꯥꯏ ꯇꯪꯈꯥꯏ ꯇꯧꯔꯒ ꯆꯥꯔꯤꯅꯦ ꯀꯩꯅꯣ
ꯅꯪꯁꯦ ꯑꯗꯨ ꯑꯣꯏꯔꯗꯤ ꯅꯨꯡꯗꯥꯡꯗ ꯐꯩꯒꯜ ꯑꯃꯥ ꯆꯥꯔꯗꯤ ꯑꯌꯨꯛꯀꯤ ꯑꯃꯨꯛ ꯃꯐꯩꯒꯜ ꯑꯃꯥ ꯈꯥꯛꯄꯤꯕ ꯑꯗꯨꯃꯥꯏ ꯇꯧꯕ꯭ꯔꯥ
ꯎꯝ
ꯅꯪ ꯀꯣꯛꯇꯤ ꯌꯥꯝ ꯋꯥꯡꯉꯦꯍꯦ
ꯎꯝ ꯑꯗꯣ ꯑꯩꯗꯤ ꯌꯥꯝ ꯆꯥꯕ ꯉꯝ ꯗꯦꯗꯥ ꯃꯐꯩ ꯑꯃꯅ ꯑꯗꯨꯝ ꯆꯥꯛ ꯆꯥꯕ ꯂꯣꯏꯗ꯭ꯔꯤ ꯐꯥꯎ ꯃꯐꯩ ꯑꯃꯅ ꯂꯣꯏꯁꯤꯟꯕ ꯌꯥꯏ
ꯑꯁ ꯑꯗꯨ ꯑꯣꯏꯔꯗꯤ ꯅꯪ ꯅꯪꯁꯦ ꯎꯝ ꯀꯩꯅꯣꯅꯤꯅꯦ
ꯀꯩ
ꯅꯪꯕꯨ ꯆꯥꯛ ꯀꯧꯕ ꯌꯥꯝ ꯂꯥꯏꯒꯅꯤꯅꯦ
ꯃꯐꯩ ꯄꯤꯖꯔꯗꯤ ꯌꯥꯔꯦ ꯀꯩꯁꯨ ꯀꯥꯏꯗꯦ
ꯎꯝ ꯃꯐꯩꯗꯨꯗꯤ ꯀꯌꯥ ꯀꯌꯥꯁꯨ ꯇꯥꯡꯕ ꯅꯠꯇꯦ ꯑꯃ ꯄꯤꯖꯔꯗꯤ ꯌꯥꯔꯦꯕꯀꯣ
ꯍꯥ ꯍꯥ ꯍꯥ ꯑꯩꯈꯣꯏ ꯏꯃꯨꯡꯗꯗꯤ ꯃꯤ ꯑꯍꯨꯝꯇꯪ ꯑꯣꯏꯕꯒꯤ ꯆꯥꯅꯤꯡꯕ ꯄꯥꯔꯠꯇꯣ ꯂꯣꯏꯅ ꯆꯥꯕ ꯐꯪꯉꯦꯗꯅ ꯑꯗꯨꯒꯤ
ꯍꯌꯦꯡꯋꯥꯏ ꯍꯌꯦꯡꯋꯥꯏ ꯌꯨꯝ ꯄꯥꯜꯂ ꯀꯥꯟꯗꯗꯤ ꯌꯥꯔꯔꯣꯏ
ꯑꯩꯈꯣꯏ ꯃꯥꯅ ꯃꯤ ꯃꯌꯨꯝꯗ ꯆꯥꯛ ꯆꯥꯕ ꯃꯇꯝꯗꯗꯤ ꯂꯣꯏꯅ ꯆꯥꯕ ꯐꯪꯉꯦ ꯍꯥꯏꯒꯅꯨꯀꯣ ꯍꯥꯏꯕ
ꯑꯗꯨꯅꯦ ꯃꯤ ꯏꯃꯨꯡꯗ ꯆꯥꯕ ꯆꯠꯄ ꯀꯥꯟꯗ ꯑꯗꯨꯝ ꯕꯦꯔꯥ ꯌꯥꯝ ꯇꯧꯒꯟꯕꯅꯦ ꯑꯗꯨꯒꯨꯝꯕ ꯃꯤꯗꯣ
ꯎꯝ ꯏꯁ ꯑꯩꯕꯨ ꯑꯉꯥꯡꯒꯤ ꯇꯥꯏꯞꯇ ꯒ꯭ꯌꯥꯟ ꯇꯥꯗꯕ ꯇꯥꯏꯞꯇ ꯀꯩꯗꯧꯕꯩ ꯍꯥꯏꯗꯣꯏꯅꯣ ꯍꯝ ꯒ꯭ꯌꯥꯟ ꯇꯥꯏ ꯑꯗꯨ ꯑꯣꯏꯔꯁꯨ
ꯀꯥꯔꯤ ꯆꯍꯤ ꯇꯔꯥꯇꯔꯦꯠ ꯇꯔꯥꯅꯤꯄꯥꯜ ꯈꯛꯇꯪ ꯑꯣꯏꯔꯒ
ꯆꯠꯂꯣꯍꯦ ꯍꯦꯜꯂꯦ ꯗꯣ ꯍꯦꯜꯂꯦ ꯅꯪ ꯀꯩꯁꯨ ꯀꯩꯝ ꯈꯪꯗ꯭ꯔꯒ ꯈꯪꯕ ꯌꯥꯝ ꯁꯥꯔꯦ
ꯅꯪ ꯈꯣꯟꯖꯦꯜ ꯐꯥꯎ ꯅꯣꯛꯇꯛ ꯇꯧꯔꯒ
ꯅꯠꯇꯤꯌꯦ ꯍꯦꯜꯂꯦ ꯀꯨꯟ ꯍꯦꯜꯂꯦ
ꯅꯣꯏ ꯅꯣꯏꯒꯨꯝꯕ ꯂꯦꯡꯒꯥꯗꯗꯤꯀꯣ ꯃꯤꯃꯤ ꯑꯅꯤ ꯂꯩꯔꯒ ꯊꯦꯝꯕ ꯌꯥꯕ ꯂꯦꯡꯒꯥꯅꯤ
ꯆꯠꯂꯦ ꯃꯤꯃꯤ ꯑꯅꯤꯅ ꯑꯩꯗꯤ ꯍꯦꯝꯕ ꯌꯥꯕ ꯃꯤꯔꯣ ꯍꯥ ꯍꯥ ꯍꯥ
ꯅꯪ ꯁꯤꯡꯖꯨ ꯌꯥꯝ ꯄꯥꯝꯗꯥꯏ
ꯑꯗꯨ ꯑꯣꯏꯔꯁꯨ ꯃꯤꯃꯤ ꯑꯅꯤ ꯈꯛꯇꯗꯤ ꯊꯦꯝꯕ ꯂꯨꯒꯅꯤꯍꯦ ꯈꯔ ꯂꯨꯒꯅꯤ ꯍꯨꯝ
ꯁꯤꯡꯖꯨ ꯄꯥꯏꯔꯛꯑꯒ ꯑꯥ ꯃꯤꯃꯤ ꯄꯨꯔꯛꯄ ꯀꯥꯎꯔꯦ ꯀꯅꯥ ꯂꯧꯕ ꯆꯠꯀꯦꯔꯣ ꯍꯥꯏꯔ ꯀꯥꯟꯗ
ꯁꯤꯁꯤ
ꯎꯝ ꯁꯦꯁꯦ ꯏꯕꯦꯝꯃꯥꯁꯦ ꯅꯪ ꯃꯤꯃꯤ ꯂꯧꯁꯤꯜꯂꯨ ꯅꯪꯒꯤ ꯈꯣꯔꯁꯥꯟ ꯄꯦꯛꯀꯦꯠ ꯑꯅꯤ ꯅꯪꯒꯤ ꯂꯧꯔ ꯍꯥꯏꯔ ꯀꯥꯟꯗ ꯅꯪ ꯑꯗꯨꯝ ꯍꯔꯥꯎꯅꯤ
ꯉꯝꯃꯔꯣꯏ ꯍꯥꯏꯁꯤꯅꯤ
ꯎꯝ ꯊꯥꯖꯗꯦꯕꯨ ꯇꯧꯗꯧ ꯃꯥꯜꯂꯦ
ꯂꯧ ꯌꯥꯗꯦ ꯀꯦ
ꯅꯪ ꯑꯆꯥꯄꯣꯠꯇꯤꯛ ꯅꯪ ꯀꯔꯝꯕꯅ ꯆꯥꯅꯤꯡꯒꯦ
ꯎꯝ ꯂꯣꯏꯅ ꯆꯅꯤꯡꯉꯤ
ꯑꯩꯁ ꯃꯪꯒꯟꯁꯨ
ꯑꯗꯨꯁꯨ ꯆꯥꯏ ꯃꯔꯛ ꯃꯔꯛꯇ ꯍꯣꯏ
ꯎꯝ ꯅꯪꯁꯤ ꯗꯤ ꯂꯣꯏꯟ ꯆꯥꯕ ꯉꯥꯛꯇꯅꯤꯅꯦꯀꯣ
ꯍꯣꯏ ꯂꯣꯏꯅ ꯆꯥꯏ
ꯑꯗꯨ ꯑꯣꯏꯔꯗꯤ ꯅꯣꯡꯃ ꯏꯕꯥꯅꯤ ꯊꯦꯡꯅꯁꯤꯅꯦ ꯑꯩ ꯂꯩꯕꯤꯒꯦ
ꯑꯁ ꯊꯦꯡꯅꯗ꯭ꯔꯁꯨ ꯂꯩꯔꯒ ꯊꯥꯔꯛꯑꯣ
ꯍꯣꯏ ꯁꯦꯟꯇꯔ ꯐ꯭ꯔꯦꯁ ꯑꯅꯤ ꯂꯩꯕꯤꯒꯦ ꯅꯨꯃꯤꯠ ꯆꯨꯞꯄ ꯁꯥꯏꯔ ꯂꯩꯅꯤꯉꯥꯏ
ꯁꯦꯟꯇꯔ ꯐ꯭ꯔꯦꯁ ꯁꯤ ꯇꯜꯂꯦ ꯍꯦꯄꯤꯗꯦꯟ ꯑꯣꯏꯅ ꯁꯦꯟꯇꯔ ꯐ꯭ꯔꯦꯁꯇꯤ ꯌꯥꯝ ꯀꯜꯂꯦ
ꯍꯦꯄꯤꯗꯦꯟ ꯍꯦꯄꯤꯗꯦꯟ ꯑꯅꯤ ꯑꯣꯏꯗꯤ ꯌꯥꯔꯦꯅꯀꯣ ꯊꯨꯝꯗ꯭ꯔꯗꯤ ꯆꯤꯅꯤ
ꯌꯥꯔꯦ ꯂꯩꯕꯤꯔꯨꯅꯨ ꯌꯥꯔꯦ ꯂꯤꯛꯃꯜꯂꯦ ꯅꯪ
ꯏꯁ ꯍꯦꯄꯤ ꯗꯦꯟ ꯑꯅꯤ ꯂꯩꯕꯤꯕ ꯍꯥꯏꯔꯁꯤ ꯂꯤꯛꯑꯕꯣ
ꯎꯝ ꯂꯤꯛꯑꯦ ꯌꯥꯝ ꯅꯨꯄꯥ ꯑꯅꯤꯗꯤ ꯑꯩꯒꯤ ꯑꯦꯀ꯭ꯥꯎ꯭ꯟꯗꯁꯨ ꯂꯨꯄꯥ ꯑꯅꯤ ꯑꯗꯨꯝ ꯂꯩ
ꯂꯨꯄꯥ ꯑꯃꯝ ꯃꯝꯒꯤ ꯂꯨꯄꯥ ꯑꯃ ꯍꯥꯏꯕꯁꯦ ꯚꯦꯂꯨ ꯌꯥꯝ ꯋꯥꯡꯉꯃꯕꯅꯦꯀꯣ
ꯌꯥꯔꯦ ꯅꯪꯒ ꯇꯤꯟꯅꯕꯁꯤꯡꯅꯣ ꯋꯥꯔꯝꯒꯅꯤ
ꯎꯝ ꯑꯩꯈꯣꯏꯗꯤ ꯏꯃꯥꯟꯅꯕꯒꯤꯅꯤ ꯍꯥꯏꯔꯗꯤ ꯗꯃꯥ ꯗꯃꯥ ꯄꯤꯖꯕꯅꯦꯍꯦ
ꯁꯤ ꯏꯁ
ꯅꫭꯏ ꯂꯩꯁꯥꯕꯤꯒꯤ ꯍꯥꯏꯗꯤ ꯑꯩꯈꯣꯏꯗꯤ ꯍꯣꯏ ꯂꯤꯛꯑꯦ
ꯀꯩꯒꯤꯅꯣ ꯅꯪ ꯇꯧꯔꯤꯗꯣꯏ ꯑꯗꯨꯕꯨ ꯑꯗꯨꯗ ꯍꯥꯢꯌꯣꯔꯣ
ꯅꯣꯛꯅꯤꯡꯕ
ꯅꯪꯁꯤꯀꯣ ꯎꯝ ꯅꯪꯕꯨ ꯅꯪꯁꯤ ꯍꯣꯏ
ꯑꯩꯁꯦ ꯍꯣꯏ ꯃꯤꯗꯤ ꯑꯣꯏꯒꯅꯤ ꯆꯠꯂꯦ ꯅꯥ
ꯍꯧꯖꯤꯛꯇꯤ ꯅꯪ ꯁꯥꯢꯒ ꯋꯥꯔꯤ ꯁꯥꯔꯤꯗꯨꯗꯤ
ꯅꯪꯅ ꯅꯣꯛꯄ ꯃꯑꯣꯡꯁꯦ ꯆꯍꯤ ꯇꯔꯥꯃꯥꯊꯣꯏ ꯇꯔꯥꯅꯤꯊꯣꯏꯒꯤ ꯂꯦꯡꯒꯥꯗꯣ ꯃꯥꯜꯂꯦꯕ
ꯈꯜꯂꯣ ꯍꯣꯢ ꯈꯜꯂꯣ
ꯈꯟꯅꯤꯡꯕ ꯈꯟꯖꯧ ꯈꯪꯉꯦꯕ ꯍꯥꯏꯗꯣꯛꯇꯥꯕ ꯋꯥꯗꯣ
ꯈꯪꯅꯤꯡꯕ ꯐꯔꯦ ꯀꯩꯅꯣꯗꯨ ꯅꯪ ꯑꯩ ꯆꯍꯤ ꯇꯔꯥꯃꯉꯥ ꯁꯨꯃꯥꯏꯅ ꯈꯟꯕꯤꯕꯗꯣ ꯍꯦꯟꯅ ꯐꯔꯦ ꯀꯩꯅꯣ ꯑꯩꯅ ꯑꯩꯁꯨ ꯑꯉꯥꯡ ꯑꯣꯏꯅꯤꯡꯉꯤ
ꯏꯁ ꯑꯉꯥꯡ ꯑꯣꯏꯅꯤꯡ ꯀꯥꯢ ꯍꯌꯦꯡꯋꯥꯏ ꯁꯤ ꯆꯠꯀꯦ ꯈꯣꯠꯀꯦ ꯇꯧꯔ ꯀꯥꯟꯗ ꯅꯣꯏ ꯕꯕꯥꯅ ꯑꯉꯥꯡ ꯑꯣꯏꯔꯤꯒ ꯍꯥꯏꯔꯛꯑꯗꯤ ꯃꯤ ꯆꯍꯤ ꯁꯤꯃꯨꯛ ꯁꯨꯔꯕꯗꯕꯨ ꯑꯉꯥꯡ ꯑꯉꯥꯡꯅ ꯇꯜꯂꯦꯒ ꯍꯥꯏꯗꯧ ꯃꯥꯜꯂꯦ ꯅꯪ
ꯑꯗꯨꯕꯨꯗꯤ ꯍꯧꯖꯤꯛꯁꯨ ꯆꯠꯍꯟꯗꯕꯗ
ꯑꯗꯨꯅꯦ ꯑꯉꯥꯡ ꯑꯣꯏꯕꯒꯤꯅꯦꯕ
ꯎꯝ ꯂꯩꯁꯥꯕꯤ ꯑꯣꯏꯔꯁꯨ ꯌꯥꯗꯦ ꯈꯣꯏ ꯕꯥꯗꯤ ꯑꯗꯨꯒꯤꯅꯦ ꯌꯨꯝꯗ ꯂꯥꯛꯑꯣ ꯂꯥꯛꯑꯣ ꯍꯥꯏꯕ ꯁꯤꯗꯥ ꯂꯥꯛꯏꯅꯦ
ꯑꯩꯅ ꯍꯥꯏꯕꯤꯕꯅꯦ ꯅꯣꯏ ꯕꯕꯥꯗ ꯅꯆꯥꯅꯨꯄꯤꯗꯣ ꯈꯔ ꯂꯥꯡꯕ ꯈꯣꯠꯄ ꯇꯧꯍꯟꯒꯅꯨ ꯍꯥꯏꯅ ꯏꯁ ꯅꯣꯏ ꯕꯕꯥꯒ ꯏꯕꯥꯟꯅꯤ ꯍꯥꯟꯅ ꯅꯣꯏ ꯕꯕꯥ ꯄꯥꯈꯪ ꯇꯧꯔꯤꯉꯩꯗ ꯏꯕꯥꯟꯅꯤ ꯌꯥꯝꯅ ꯂꯨꯅ ꯇꯤꯟꯅꯕꯅꯦ
ꯑꯗꯨꯗꯤ ꯑꯩꯈꯣꯏ ꯕꯥꯁꯦ ꯍꯧꯖꯤꯛ ꯆꯍꯤ ꯀꯌꯥ ꯁꯨꯔꯝꯃꯅꯤ
ꯆꯍꯤ ꯌꯥꯝ ꯅꯧꯔꯤꯗ ꯃꯥꯗꯤ
ꯍꯥꯏꯔꯛꯑꯣ
ꯃꯥꯔꯣ
ꯎꯝ
ꯆꯍꯤ ꯎꯝ ꯍꯨꯝꯐꯨ ꯍꯨꯝꯐꯨꯃꯥꯊꯣꯏ ꯑꯗꯨꯋꯥꯏꯗ ꯁꯨꯔꯝꯅꯤ
ꯍꯨꯝꯐꯨꯗꯤ ꯀꯩꯅꯣ
ꯐꯣꯔꯇꯤ ꯊ꯭ꯔꯤ ꯐꯣꯔꯇꯤ ꯐꯣꯔ
ꯍꯦꯜꯂꯦꯍꯦ
ꯍꯦꯟꯗꯦ
ꯌꯥꯡꯈꯩ ꯍꯦꯜꯂꯦ ꯑꯥ ꯅꯤ ꯅꯤꯝ ꯅꯤꯐꯨ ꯑꯣꯏꯔꯝꯃꯅꯤ ꯅꯤꯐꯨ ꯍꯦꯜꯂꯝꯒꯅꯤꯗ
ꯍꯣꯏ ꯍꯣꯏ ꯍꯣꯏ ꯍꯣꯏ ꯅꯪ ꯉꯝꯖꯔꯣꯀꯣ ꯑꯃꯨꯛꯀ
ꯑꯦꯁ ꯃꯤꯅ ꯆꯨꯝꯕ ꯋꯥ ꯍꯥꯏꯕꯗꯣ
ꯎꯝ ꯑꯗꯨ ꯀꯩꯒꯤꯅꯣꯕ ꯅꯨꯄꯤ ꯃꯆꯥ ꯃꯊꯟꯇ ꯈꯛꯇꯪ ꯄꯣꯛꯄꯗꯣ ꯅꯪ ꯅꯪꯕꯨ ꯅꯨꯡꯉꯥꯏꯕ꯭ꯔꯣ ꯍꯥꯏꯕꯅꯤꯗ꯫
ꯑꯃꯔꯣꯝꯗꯗꯤ ꯅꯨꯡꯉꯥꯑꯦ ꯑꯃꯔꯣꯝꯗꯗꯤ ꯅꯨꯡꯉꯥꯏꯇꯦ꯫
ꯅꯪꯒꯤ ꯑꯋꯥꯕ ꯈꯣꯠꯄꯁꯨ꯫ ꯋꯥꯔꯤ ꯁꯥꯟꯅꯕ ꯀꯅꯥꯝꯇ ꯂꯩꯗ꯭ꯔꯦꯅ꯫
ꯂꯩꯌꯦ ꯌꯥꯝ ꯂꯩ꯫
ꯑꯩꯀꯣ꯫
ꯍꯣꯏ ꯅꯪꯁꯨ ꯅꯪꯅ ꯅꯝꯕꯔ ꯇꯦꯟꯗ꯫
ꯅꯝꯕꯔ ꯇꯦꯟ ꯑꯁ ꯅꯝꯕꯔ ꯇꯔꯥ ꯃꯅꯨꯡ ꯆꯟꯕ ꯐꯥꯎ ꯌꯥꯝ ꯊꯥꯒꯠꯅꯤꯡꯉꯥꯏ ꯂꯩꯔꯦ꯫
ꯍꯣꯏ꯫
ꯑꯗꯨ ꯑꯣꯏꯔꯗꯤ ꯀꯔꯥꯏꯗ꯫ ꯖꯤꯔꯣꯗꯣ ꯀꯛꯊꯣꯛꯈ꯭ꯔꯗꯤ ꯅꯝꯕꯔ ꯋꯥꯟ ꯁꯃꯥꯁ꯫
ꯌꯥꯏ ꯅꯪ ꯌꯥꯏ꯫
ꯐꯥꯖꯩꯍꯦ꯫
ꯏꯁ ꯄꯛꯇꯕꯗꯣ꯫
ꯑꯗꯨꯀꫭ꯫
ꯎꯝ
ꯑꯩ ꯅꯪꯕꯨ ꯅꯁꯤꯌꯦ꯫
ꯄꯛꯇꯕꯒꯤ ꯕꯣꯔꯥ꯫
ꯍꯥꯏꯕ ꯍꯥꯏꯕ ꯋꯥꯅꯦ ꯁꯔꯨꯛ ꯈꯥꯟꯅ ꯀꯥꯖꯜꯗ ꯌꯥꯟ ꯌꯥꯟꯗ ꯑꯩ ꯅꯪꯕꯨ ꯅꯨꯡꯁꯤ ꯍꯥꯏꯕ꯫
ꯀꯗꯔ ꯅꯠꯇꯕ ꯍꯩꯄꯥꯒꯤ ꯕꯣꯔꯥ ꯑꯃ ꯆꯥꯕ꯭ꯔꯕ꯫
ꯍꯩꯄꯥꯒꯤ ꯕꯣꯔꯥ ꯁꯦꯝꯕ ꯀꯅꯥ ꯀꯥꯏꯗ ꯂꯩꯒꯦ꯫
ꯃꯤꯅꯗꯤ ꯑꯩꯉꯣꯟꯗ ꯀꯗꯔꯒꯤ ꯕꯣꯔꯥ ꯆꯥꯕ ꯍꯥꯏꯌꯦ꯫
ꯑꯣ ꯑꯗꯨ ꯑꯣꯏꯔꯗꯤ ꯑꯩꯁꯨ ꯍꯩꯄꯥ ꯁꯥꯕꯒꯤ ꯕꯣꯔꯥꯗꯣ꯫ ꯄ ꯊ꯭ꯔꯉꯥꯒꯤ ꯆꯥꯔꯦ ꯂꯣꯏꯔꯦ ꯀꯩꯅꯣ꯫
ꯏꯁ ꯊ꯭ꯔꯥꯉꯥ ꯀꯥꯏꯅ
ꯑꯦ꯫
ꯅꯊꯟꯗ ꯑꯃꯨꯛ ꯈꯜꯂꯒ ꯏꯀꯥꯏꯗ꯭ꯔꯣ꯫
ꯑꯖꯥ꯫ ꯑꯩꯁꯤꯀꯣ ꯅꯣꯛꯅꯤꯡꯕꯅ ꯂꯣꯏꯔꯦ ꯅꯪꯕꯨ꯫
ꯏꯁ꯫
ꯅꯪ ꯑꯗꯨ ꯋꯥꯔꯤꯗꯨ ꯈꯪꯗ꯭ꯔꯤꯅꯦꯀꯣ꯫
ꯀꯦ ꯋꯥꯔꯤꯅꯣ꯫
ꯑꯁ ꯌꯥꯝ ꯄꯪꯉꯦꯕꯣ꯫ ꯑꯩꯈꯣꯏ ꯈꯣꯏꯗꯤ ꯊꯥꯏꯅꯗꯒꯤ ꯈꯪꯈ꯭ꯔꯦ ꯑꯗꯨꯒꯨꯝꯕ ꯋꯥꯔꯤ꯫
ꯍꯣꯏ ꯑꯩꯗꯤ ꯄꯪꯕ ꯆꯤꯡꯉꯦ꯫
ꯃꯤ ꯊꯝꯃꯣꯏ ꯊꯥꯖꯗ꯭ꯔꯤꯉꯩꯗ ꯅꯨꯡꯁꯤꯕꯗꯣ ꯑꯗꯨꯝ ꯂꯥꯏꯅ ꯄꯤꯊꯣꯛꯑꯦꯕ꯫
ꯅꯪ ꯑꯃꯨꯛ ꯇꯨꯨꯝꯅꯤꯡꯑꯕꯣ꯫